ꯍꯥꯎ
ꯑꯧ ꯇꯥꯕ꯭ꯔꯣ
ꯎꯝ ꯇꯥꯔꯦ
ꯆꯛ ꯆꯥꯔꯕꯣ
ꯎꯝ ꯆꯥꯔꯦ
ꯀꯩ ꯃꯊꯦꯜ ꯇꯧꯔꯤꯒꯦ ꯉꯁꯤ
ꯉꯁꯤꯁꯦ ꯍꯋꯥꯏ ꯃꯔꯨ
ꯍꯋꯥꯏ ꯃꯇꯣꯟꯗꯤ ꯌꯥꯎꯗ꯭ꯔꯣ
ꯌꯥꯎꯗꯦ ꯃꯔꯨꯗꯣ ꯉꯥꯎꯔꯒ ꯆꯥꯏ
ꯁꯥꯗꯤ ꯌꯥꯎꯗꯦ
ꯁꯥꯒ ꯃꯁꯛ ꯀꯥꯎꯈ꯭ꯔꯦ
ꯍꯥ ꯍꯥ ꯍꯥ ꯁꯟꯁꯥ ꯑꯌꯥꯏꯕꯗꯣ ꯑꯌꯥꯏꯕꯗꯣ ꯊꯥꯛꯄ ꯌꯥꯗ꯭ꯔꯣ
ꯂꯩꯇꯕꯒꯤꯅꯤ ꯂꯩꯔꯗꯤ ꯆꯥꯔꯅꯤ
ꯑꯣ
ꯆꯥꯅꯤꯡꯉꯁꯨ ꯎꯄꯥꯏ ꯂꯩꯇꯦ ꯂꯩꯇꯕꯒꯤ ꯑꯦ
ꯂꯩꯔꯒ ꯆꯥꯎ ꯀꯩꯅꯣ ꯕꯖꯥꯔ ꯂꯩꯇ꯭ꯔꯕꯣ
ꯍꯍ
ꯌꯥꯔꯍꯦ ꯅꯣꯏ ꯑꯦ ꯅꯣꯏꯔꯣꯝꯗ ꯃꯩ ꯂꯥꯛꯄ꯭ꯔꯣ
ꯎꯝ ꯂꯥꯛꯑꯦ
ꯃꯩ ꯂꯥꯛꯑꯗꯤ ꯅꯨꯡꯉꯥꯏꯔꯕꯅꯦ ꯑꯩꯈꯣꯏꯔꯣꯝꯗꯗꯤ ꯃꯩ ꯃꯨꯠꯂꯦ
ꯑꯁ ꯁꯥꯔꯝꯂꯅꯤ
ꯍꯣꯏ ꯐꯦꯟꯁꯨ ꯊꯥꯕ ꯌꯥꯗ꯭ꯔꯦ ꯃꯩꯁꯨ ꯂꯥꯛꯇꯕꯅꯤꯅ ꯀꯥꯡꯅ ꯃꯔꯣꯟ ꯑꯃ ꯃꯄꯥꯟꯗ ꯍꯦꯛ ꯍꯣꯏ ꯑꯗꯨꯗꯤ ꯑꯩꯈꯣꯏ ꯊꯥꯡꯒꯠꯀꯦ ꯇꯧꯕꯅꯦꯍꯦꯛ ꯀꯥꯡꯁꯤꯅ
ꯈ꯭ꯇꯜꯂꯦꯗ ꯃꯩ ꯃꯩ ꯂꯥꯛꯇꯕꯁꯦ ꯈ꯭ꯋꯥꯏꯗꯒꯤ ꯁꯥꯎꯅꯤꯡꯕꯅꯦꯁꯥꯃꯟꯕꯒꯤ
ꯂꯩꯐꯝ ꯇꯨꯝꯐꯝ ꯈꯪꯗꯕꯅꯦ
ꯎꯝ
ꯃꯩ ꯂꯥꯛꯄꯗꯗꯤꯅꯦ ꯍꯧꯖꯤꯛ ꯉꯥꯏꯔꯤꯁꯦ
ꯆꯥꯛꯇꯤ ꯆꯥꯔꯕꯣ
ꯍꯣꯏ ꯆꯥꯔꯦ ꯉꯁꯤꯁꯦ ꯃꯊꯦꯜ ꯌꯥꯝꯃꯦ
ꯀꯔꯤ ꯀꯔꯤ ꯃꯊꯦꯜꯅꯣꯅꯦ ꯁꯥ ꯌꯥꯎꯕ꯭ꯔꯥ
ꯑꯩꯈꯣꯏꯗꯤ ꯀꯝꯄꯜ ꯌꯥꯋꯦꯍꯣꯏ ꯑꯣꯛ ꯁꯥꯥꯁꯨ ꯌꯥꯎꯋꯦ ꯑꯗꯩ ꯌꯦꯟꯁꯨ ꯌꯥꯎꯋꯦ ꯌꯦꯟꯁꯥ
ꯍꯥꯎꯕꯤ ꯔꯕꯅꯤꯅꯤꯅꯦ
ꯑꯍꯥꯎꯕ ꯉꯥꯛꯇ ꯆꯥꯕꯅꯦ ꯑꯩꯈꯣꯏꯗꯤ ꯅꯨꯡꯇꯤꯒꯤꯅꯦ ꯑꯍꯥꯎꯕ ꯆꯥꯔꯤꯁꯦ ꯑꯣꯛꯇꯤ ꯕꯖꯥꯔꯗ ꯌꯥꯝ ꯌꯣꯟꯕꯅꯤꯍꯦ
ꯌꯣꯟꯕꯗꯣ ꯃꯣꯏ ꯆꯥꯗꯕꯒꯤ ꯆꯥꯅꯤꯡꯉꯁꯨ ꯎꯄꯥꯏ ꯂꯩꯇ꯭ꯔꯦ ꯂꯣꯠꯂꯒ ꯆꯥꯕ ꯅꯠꯇꯅ
ꯉꯁꯤ ꯑꯌꯨꯛꯇꯣ ꯀꯔꯤ ꯌꯦꯟꯁꯥꯡꯅꯣ ꯑ ꯊꯥꯔꯣꯏ ꯆꯥꯏꯌꯦ ꯑꯗꯨꯒ ꯉꯔꯥꯡꯗꯨꯅ ꯎꯁꯣꯏꯒ ꯑꯣꯛꯁꯥꯒ ꯎꯁꯣꯏ ꯎꯁꯣꯏꯗꯤ ꯌꯨꯝꯗꯒꯤ ꯊꯥꯔꯛꯄ
ꯅꯣꯏ ꯈꯛꯇ ꯍꯥꯥꯎꯕ ꯆꯔꯣ
ꯅꯣꯏꯅ ꯆꯥꯅꯤꯡꯗꯕꯁꯤꯡꯗꯣ ꯑꯩꯈꯣꯏ ꯂꯩꯔꯒ ꯆꯥꯔꯒꯦ
ꯍꯥꯏꯁꯨ ꯍꯥꯏꯔꯛꯇꯅ ꯍꯥꯏꯔꯛꯑꯗꯤ ꯇꯦꯡꯀꯣꯇ ꯄꯨꯔꯛꯄ ꯌꯥꯕꯗꯣ
ꯑꯁ ꯂꯣꯏꯔꯦꯍꯦ
ꯚꯥꯏ ꯏꯃꯥ ꯕꯕꯥ ꯈꯣꯏꯗꯤ ꯅꯨꯡꯉꯥꯏꯔꯤꯕ ꯅꯠꯇ꯭ꯔꯣ ꯑꯅ ꯑꯌꯦꯛ ꯌꯥꯎꯗꯦꯀꯣ
ꯎꯝ ꯎꯝ
ꯋꯥꯏꯍꯦ ꯉꯁꯤ ꯉꯁꯤꯗꯤ ꯀꯗꯥꯏ ꯀꯗꯥꯏꯗ ꯀꯣꯏꯊꯠꯂꯨꯔꯦ
ꯌꯨꯝꯗ ꯑꯗꯨꯝ ꯂꯩ ꯑꯉꯥꯡ ꯁꯦꯟꯅꯔꯒ
ꯌꯨꯝꯗ ꯑꯗꯨꯝ ꯂꯩꯒꯅꯨꯅꯦ ꯅꯁꯥꯗꯣ ꯄꯠꯂꯒ ꯁꯤꯅꯤꯅꯦ
ꯑꯉꯥꯡ ꯂꯩꯕꯁꯦ ꯆꯠꯊꯣꯛꯄꯁꯨ ꯌꯥꯗꯦꯅꯦ
ꯑ ꯑꯗꯨꯁꯨ ꯆꯨꯃꯦ ꯑꯉꯥꯡ ꯁꯦꯟꯅꯕꯁꯨ ꯌꯥꯝ ꯋꯥꯕꯅꯦꯍꯦ
ꯎꯝ ꯍ
ꯑꯩꯁꯨ ꯑꯉꯥꯡ ꯁꯦꯅꯕ ꯆꯠꯄꯅꯦ ꯑꯉꯥꯡꯁꯤꯡꯁꯤꯁꯨ ꯃꯔꯣꯟ ꯊꯣꯛꯇꯕ ꯑꯉꯥꯡ ꯉꯥꯛꯇ
ꯍꯝ ꯍꯝ
ꯃꯔꯣꯟ ꯊꯣꯛꯑꯗꯤ ꯈꯔ ꯅꯨꯡꯉꯥꯏꯕ ꯃꯔꯣꯟ ꯊꯣꯛꯇꯕꯁꯤꯡꯗꯣ ꯃꯔꯣꯟ ꯊꯣꯛꯍꯟꯅꯕ ꯇꯥꯛꯄ ꯆꯠꯂꯨꯕꯅꯦ ꯈꯨꯋꯥꯅꯦꯁꯨ ꯌꯨꯝꯒꯤ ꯊꯕꯛ ꯏꯪꯈꯥꯡꯅ ꯃꯔꯣꯟ ꯑꯃ ꯌꯥꯝꯃꯤꯕ
ꯅꯨꯄꯤ ꯊꯤꯖꯤꯜꯂꯣ ꯑꯗꯨꯗꯤ
ꯐꯂꯗ ꯁꯨꯛ ꯋꯥꯔ ꯀꯥꯟꯁꯤꯗ ꯀꯔꯤ ꯅꯨꯄꯤꯗ ꯀꯔꯤꯅ ꯊꯥꯛꯑꯣ ꯍꯥꯏꯅꯣ
ꯑꯗꯨꯝ ꯄꯪꯂꯩꯏ ꯂꯩꯁꯪꯅ
ꯎꯝ ꯍ ꯍꯨꯝ ꯍꯣꯏ ꯒꯣꯔꯃꯦꯟꯒꯤ ꯊꯕꯛ ꯑꯃ ꯎꯐꯪ ꯎꯐꯪꯉꯗꯤ ꯑꯗꯨꯝ ꯊꯤꯕꯕꯨꯗꯤ ꯌꯥꯔꯦꯕ ꯄꯣ ꯈꯨꯗꯤ ꯎꯄꯥꯏ ꯂꯩꯇꯦ
ꯎꯝ ꯐꯪ꯭ꯔꯗꯤ ꯑꯗꯨꯝ ꯊꯤꯗ꯭ꯔꯦ
ꯍꯥꯏꯕ ꯉꯥꯟꯗꯦ ꯑꯗꯨꯁꯨ
ꯑꯗꯨꯅꯕ ꯊꯤꯗꯧ ꯂꯩꯔꯦ ꯉ ꯉꯟꯅ ꯊꯤꯖꯤꯜꯂꯨ
ꯍ ꯈꯔꯗꯤ ꯂꯩꯕꯥꯛ ꯌꯦꯡꯕ ꯌꯥꯏꯗꯅ ꯃꯇꯝ ꯍꯦꯟꯕꯁꯨ ꯅꯠꯇꯦꯌꯦ ꯍꯧꯖꯤꯛꯁꯦ ꯑꯉꯥꯡꯗꯤ ꯑꯣꯏꯔꯤꯕ
ꯎꯝ
ꯑꯩꯈꯣꯏꯗꯤ ꯌꯥꯝ ꯑꯉꯥꯡ ꯑꯣꯏꯔꯤꯌꯦ ꯆꯍꯤ ꯀꯨꯟ ꯈꯛꯇ ꯉꯥꯏꯌꯦ
ꯑꯁ
ꯉꯁꯦ ꯃꯥꯉꯥꯏꯕ ꯀ ꯀꯔꯤꯅꯦ ꯅꯪ ꯑꯩ ꯈꯪꯉꯨꯔꯅꯦ ꯑ ꯈꯪꯗꯦ ꯈꯪꯪꯕꯅꯤ
ꯃꯤꯅ ꯏꯌꯥꯝꯕꯅꯤ ꯍꯥꯏꯔꯒ ꯆꯍꯤ ꯀꯨꯟꯇ ꯉꯥꯏꯔꯤ ꯀꯥꯏꯅ
ꯆꯤꯟ ꯈꯔ ꯈꯔ ꯊꯤꯕꯁꯨ ꯌꯥꯏꯗꯅ ꯆꯤꯟ ꯊꯤꯕ ꯌꯥꯗꯦ ꯍꯥꯏꯔꯣ
ꯌꯥꯔꯦ
ꯑꯩꯗꯤ ꯆ ꯌꯥꯝ ꯊꯤꯅꯤꯡꯉꯦ
ꯌꯥꯝ ꯑꯉꯥꯡ ꯁꯥꯅꯤꯡꯕꯒꯤ ꯃꯑꯣꯡꯅꯤꯅꯦ
ꯋꯥꯅꯤꯗ ꯄꯦ ꯋꯥꯅꯤꯗ
ꯉꯁꯤ ꯈꯛꯇꯪ ꯅꯣꯡꯁꯖꯨ ꯆꯨꯕ ꯃꯥꯂꯦꯀꯣ ꯍꯧꯖꯤꯛꯁꯦ꯫
ꯈꯣꯏꯔꯣꯝꯗ ꯅꯣꯡꯍꯣꯡꯃꯗꯤ ꯆꯨꯗꯦ ꯅꯣꯡꯗꯤ ꯃꯥꯡꯉꯦ ꯅꯣꯡ ꯃꯥꯡꯃꯗꯅꯦ ꯍꯧꯖꯤꯛ ꯌꯥꯝ ꯁꯥꯔꯤꯁꯦ ꯏꯔꯨꯗꯗꯤ ꯌꯥꯔꯣꯏ ꯇꯨꯝꯃꯝꯗꯥꯏꯗ
ꯁꯤꯗ ꯈꯔ ꯈꯔ ꯁꯨꯕ ꯃꯥꯜꯂꯦ
ꯑꯣ ꯃꯄꯥꯟ
ꯍꯁ
ꯑꯩꯁꯨ ꯈꯪꯗꯦꯀꯣ ꯃꯄꯥꯟ ꯊꯣꯛꯇꯕꯅꯤ ꯑꯩꯁꯨ ꯌꯦꯡꯉꯒ ꯆꯠꯂꯨꯈꯤꯒꯦ
ꯎꯝ
ꯅꯧ ꯅꯧꯗ ꯆꯧꯗꯕ ꯏꯗ ꯑꯇꯤꯌꯥꯗ ꯌꯦꯡꯈꯠꯂꯀꯥꯟꯗ ꯀꯔꯤ ꯑ ꯀꯔꯤꯅꯣ ꯑꯩ ꯑꯃ ꯀꯥꯎ ꯍꯥꯏꯅꯦ ꯀꯔꯤ ꯍꯥꯏꯁꯦ ꯊꯋꯥꯟ ꯊꯋꯥꯟ ꯃꯩꯆꯥꯛꯇꯣ
ꯑꯝ
ꯍꯋꯥꯏ ꯃꯆꯥ
ꯆꯨꯔꯔꯣꯏ ꯑꯗꯨꯗꯤ ꯅꯣꯏꯔꯣꯝꯗ
ꯆꯗꯧ ꯃꯥꯥꯟꯗꯦ ꯐꯣꯏ ꯅꯣꯡ ꯆꯨ ꯆꯨꯒꯟꯗꯕꯅꯦ ꯑꯩꯈꯣꯏꯔꯣꯝꯗꯗꯤ ꯄꯥꯛ ꯆꯨꯗꯦ
ꯎꯝ ꯅꯣꯡꯁꯤꯁꯨꯨꯀꯣ ꯆꯨꯒꯦ ꯆꯨꯒꯦ ꯑꯗꯨꯝ ꯃꯥꯡꯂꯒ ꯆꯨꯗꯕꯁꯤꯗꯤ
ꯎ ꯎꯝ ꯅꯣꯡ ꯆꯨꯔꯗꯤ ꯑꯩꯈꯣꯏꯗꯤ ꯅꯨꯡꯗꯥꯡꯔꯒ ꯃꯤ ꯑꯇꯩꯗꯤ ꯅꯣꯡ ꯆꯨꯔꯤ ꯇꯨꯝꯕ ꯅꯨꯡꯉꯥꯏ ꯍꯥꯏꯈꯤꯗꯥꯏꯅꯦ ꯑꯩꯅ ꯍꯥꯏꯗꯅ ꯑꯩꯈꯣꯏꯗꯤ ꯑꯁ ꯇꯨꯝꯕ ꯌꯥꯗ꯭ꯔꯦ ꯍꯥꯏꯕꯗꯤ ꯑꯩꯈꯣꯏꯗꯤ ꯑꯦ ꯅꯣꯡꯗꯣ ꯀꯟꯅ ꯆꯨꯔꯗꯤ ꯏꯁꯤꯡꯗꯣ ꯊꯨꯡꯒꯅꯦꯕ
ꯎꯝ
ꯀꯨꯠꯄꯅꯤꯅ ꯑꯩꯈꯣꯏ ꯑꯩꯈꯣꯏ ꯌꯨꯝꯗꯤꯀꯣ
ꯎꯝ ꯅꯣꯏ ꯐꯦꯃꯤꯂꯤ ꯑꯣꯏꯅ ꯄꯨꯂꯞ ꯂꯩꯕ꯭ꯔꯣ
ꯈꯣꯏ ꯐꯦꯝꯂꯤꯅꯤ ꯂꯩꯔꯤꯁꯦ
ꯎꯝ ꯉꯥꯏꯔꯝꯒꯅꯤ ꯑꯗꯨꯗꯤ
ꯍꯣꯏ ꯅꯨꯉꯥꯏ ꯍꯥꯏ ꯇꯥꯔꯦ ꯋꯥꯛꯀꯤꯡꯒꯨꯝꯕ ꯃꯆꯇ꯭ꯔꯣ ꯉꯥꯁꯤꯗꯤ
ꯍꯥꯥ
ꯋꯥꯛꯀꯤꯡꯗꯤ ꯆꯠꯇ꯭ꯔꯣ
ꯆꯠꯇꯦ ꯆꯠꯊꯣꯛꯅꯤꯉꯥꯏ ꯁꯪꯗꯦꯗ
ꯏꯚꯤꯅꯤꯡꯗ ꯆꯥꯛ ꯊꯣꯡꯕ ꯂꯣꯏꯔꯒ ꯈꯥ ꯃꯔꯛ ꯃꯔꯛꯇ ꯆꯠꯂꯦ
ꯌꯣꯝ ꯄꯥꯜꯂꯤꯕꯤ ꯃꯧꯁꯤꯡꯁꯦ ꯄꯨꯛ ꯍꯦꯛ ꯌꯨꯝ ꯄꯥꯜꯂꯗꯤ ꯄꯨꯛꯇꯣ ꯀꯪꯈꯠꯂꯦ ꯅꯣꯏꯈꯠꯂꯦ ꯍꯥꯏꯕꯗꯣ ꯑꯗꯨꯅꯤꯅꯦ
ꯑꯗꯨꯅꯦ ꯑꯁ ꯌꯥꯝ ꯅꯣꯏꯈ꯭ꯔꯕꯅꯦ
ꯑꯉꯥꯡ ꯌꯦꯡꯁꯤꯟꯅꯕ ꯃꯤ ꯂꯩꯇꯦ ꯀꯥꯏꯅ ꯈꯣꯠꯂꯅꯤ ꯑꯃꯨꯛ ꯍꯥꯏꯔꯛ ꯀꯅꯤ ꯑꯗꯨꯒ ꯇꯟ ꯇꯟꯕ ꯑꯃꯁꯨ ꯌꯥꯎꯔꯛꯀꯅꯤ ꯑꯗꯨꯗ
ꯆꯨꯝꯃꯦ
ꯑꯅꯤꯃꯛ ꯄꯨꯟꯁꯤꯜꯂꯗꯤ ꯆꯠꯊꯣꯛꯅꯤꯡꯗ꯭ꯔꯦ ꯑꯉꯥꯡꯅ ꯑꯗꯨꯝ ꯁꯦꯟꯅꯔꯒ ꯂꯩꯔꯔꯦ ꯑꯗꯨ ꯑꯗꯨ ꯇꯥꯔꯗꯤ ꯄꯨꯛꯇꯣ ꯀꯪꯈꯠꯕ ꯇꯥꯕ
ꯑꯗꯨꯝ ꯑꯉꯥꯡ ꯆꯥꯎꯔꯥꯀꯥꯟꯗ ꯑꯃꯨꯛ ꯀꯔꯤ ꯂꯩꯩꯁꯥ ꯁꯥꯥꯃꯤꯟꯅꯅꯤꯡꯉꯥꯏꯅꯤ ꯀꯔꯤꯅꯣ ꯑꯗꯨꯁꯨ
ꯑꯉꯥꯡ ꯀꯌꯥ ꯁꯨꯔꯒꯦ
ꯑꯅꯤ
ꯑꯅꯤ ꯈꯛꯇꯪ ꯉꯥꯏꯔꯤꯕꯣ
ꯑꯁ ꯑꯅꯤꯅ ꯌꯥꯔꯦ ꯀꯔꯤꯅꯣ
ꯑꯦ ꯃꯌꯥꯝ ꯄꯣꯛꯊꯣꯛꯑꯣ ꯀꯩꯅꯣ ꯑꯉꯥꯡ ꯄꯣꯛ ꯄꯕꯨ ꯌꯥꯝ ꯋꯥꯕꯁꯨ ꯅꯠꯇꯕꯗꯨꯕꯨ ꯑꯉꯥꯡ
ꯍꯥꯟꯅꯒꯤ ꯍꯥꯟꯅꯒꯤ ꯃꯇꯝꯗꯨ ꯅꯠꯇ꯭ꯔꯦ ꯍꯧꯖꯤꯛꯇꯤ
ꯑꯩ ꯍꯥꯟꯅꯒꯤ ꯃꯇꯝꯗꯨꯒ ꯑꯗꯨꯝ ꯈꯦꯠꯅꯕ ꯂꯩꯇꯦ
ꯍꯥꯟꯅꯒꯤꯗꯤ ꯄꯪꯄꯣꯛ ꯄꯣꯛꯑꯒ ꯑꯗꯨꯝ ꯄꯪꯊꯥ ꯊꯥꯗꯣꯛꯑꯒ ꯌꯥꯕꯗꯣ ꯍꯧꯖꯤꯛꯇꯤ ꯑꯗꯨ ꯅꯠꯇ꯭ꯔꯦꯕ
ꯑꯦ ꯄꯪꯊꯥ ꯊꯥꯗꯣꯛꯑꯒ
ꯌꯥꯝ ꯄꯣꯛꯁꯜꯂꯦ ꯃꯊꯥ ꯌꯥꯝ ꯍꯦꯟꯅ ꯁꯥꯔꯦ
ꯑꯗꯨ ꯉꯥꯛꯇꯅꯤ ꯀꯩꯅꯣ ꯅꯣꯏꯅ ꯅꯣꯏꯒꯤ ꯑꯉꯥꯡꯁꯤꯅ ꯄꯥꯎꯇꯥꯛꯇꯣ ꯐꯖꯅ ꯄꯤꯌꯣ ꯁꯤ ꯅꯨꯡꯇꯤꯒꯤ ꯄꯥꯎꯇꯥꯛꯇꯣ ꯄꯤꯗ꯭ꯔꯗꯤ ꯑꯉꯥꯡꯗ ꯉꯥꯎꯁꯤꯔꯛꯄ ꯇꯥꯕ ꯉꯥꯎꯁꯤꯟꯅꯔꯛꯄ
ꯌꯥꯝ ꯄꯣꯛꯅꯤꯡꯕ ꯅꯣꯏ ꯌꯥꯝ ꯄꯣꯛ ꯄꯣꯛꯑꯣ ꯍꯌꯦꯡ ꯋꯥꯏ
ꯄ‌ꯣꯛꯊꯣꯛꯀꯦ ꯃꯌꯥꯝ ꯄ‌ꯣꯛꯊꯣꯛꯀꯦ ꯋꯥꯏꯗꯀꯣ
ꯄꯨꯟꯁꯤꯁꯦ
ꯍꯣꯏ ꯍꯤꯞꯄꯁꯨ ꯋꯥꯏ ꯂꯦꯞꯄꯁꯨ ꯋꯥꯏ ꯐꯝꯕꯁꯨ ꯋꯥꯏ ꯀꯔꯤ ꯇꯧꯔꯗꯤ ꯐꯒꯅꯤ ꯑꯩ ꯄꯥꯏꯔꯒ ꯆꯠꯈ꯭ꯔꯒꯦ
ꯑꯇꯤꯌꯥꯗ ꯄꯥꯏꯈꯔꯒ‌ꯦ
ꯄꯥꯏꯕ ꯌꯥꯔꯗꯤ ꯄꯥꯏꯔꯣ
ꯑꯣ ꯑꯩꯗꯤ ꯄꯥꯏꯕ ꯌꯥꯏ ꯃꯇꯨꯁꯨ ꯂꯩ ꯌꯧꯕ‌ꯅ‌ꯦ ꯑꯩ ꯑꯩꯗꯤ
ꯎꯝ ꯂꯩꯕ ꯌꯥꯔꯦ ꯅꯣꯏꯗꯤ
ꯑꯩꯈꯣꯏꯁꯨ ꯉꯥꯏꯍꯥꯛ ꯂꯩꯔꯗꯤ ꯂꯩꯕ ꯍꯧꯔꯅꯤ
ꯑꯣ ꯅꯨꯡꯁꯤꯠ ꯁꯤꯠꯄꯔꯥ ꯌꯦꯡꯕ ꯆꯠꯂꯨꯈꯤꯒ‌ꯦ ꯑꯩ
ꯎꯝꯝ
ꯄꯥꯏꯔꯨꯈꯤꯒꯦꯗ ꯍꯣꯏ ꯍꯥ ꯄꯥꯏ ꯀ‌ꯣꯏꯔꯨꯈꯤꯒ‌ꯦ
ꯄꯥꯏꯔꯒꯦ ꯁꯤꯛꯂꯥꯒꯨꯝ ꯍꯥꯏꯕꯗꯣ
ꯎꯆꯦꯛ ꯂꯥꯡꯃꯩꯗꯣꯡ ꯍꯥꯏꯕꯗꯨꯔꯣ